ꯇꯥꯏꯕ꯭ꯔꯥ ꯅꯪꯗꯦ
ꯑꯗꯨꯝ ꯇꯥꯏꯌꯦꯁꯨ ꯁꯦꯡꯉ ꯅꯪ ꯇꯥꯕ ꯅꯠꯇ꯭ꯔꯣ
ꯇꯥꯏ ꯇꯥꯏ ꯁꯦꯡꯅ ꯇꯥꯏ ꯀꯩꯗꯧꯔꯝꯃꯤꯅꯣ
ꯑꯩꯁꯦ ꯅꯨꯡꯗꯥꯡꯋꯥꯏꯔꯝꯒꯤ ꯄꯨꯖꯥ ꯀꯥꯝꯕꯤ ꯀꯩꯀꯩ ꯐꯦꯡꯉꯨꯔꯦ ꯑꯗꯨꯒ ꯍꯥꯏꯗꯤ ꯋꯥꯏ ꯅꯨꯡ ꯁꯤꯠꯇꯣꯛꯑꯦ ꯑꯗꯨꯒ ꯆꯥꯛꯇꯤ ꯍꯣꯡꯉꯔꯣꯏꯅ ꯂꯩꯔꯝꯃꯤꯅꯦ ꯆꯥꯛ ꯆꯥ ꯅꯤꯡꯇ꯭ꯔꯤꯦꯅ ꯉꯁꯤꯗꯤ
ꯑꯦ ꯀꯔꯤ ꯀꯔꯤ ꯆꯥꯖꯜꯂꯨꯔꯒꯦ ꯍꯥꯏꯁꯤ ꯆꯥꯅꯤꯡꯗꯦ ꯍꯥꯏꯁꯤꯕꯣ
ꯆꯥꯛ ꯆꯥꯠꯇꯕ ꯍꯥꯏꯁꯦ ꯑꯩꯗꯤ ꯆꯔꯥ ꯍꯦꯟ ꯉꯝꯃꯣꯏꯗꯕꯅꯤ ꯑꯩ ꯁꯔꯣꯛ ꯈꯔ ꯊꯣꯡꯉꯅꯤ ꯑꯗꯨꯒ ꯑꯩꯈꯣꯏ ꯃꯍꯥꯎ ꯑꯣꯏꯗꯤ ꯇꯟ ꯑꯣꯏꯅ ꯂꯩꯔꯨꯔꯅꯤ ꯑꯗ ꯀꯩꯊꯦꯜ ꯆꯠꯈ꯭ꯔꯦꯗ ꯂꯩꯅꯤꯅ ꯑꯗꯨꯒ ꯑꯩꯒꯤ ꯁꯔꯨ ꯈꯨꯔꯦꯟ ꯈꯔ ꯀꯥꯝꯍꯜꯂꯅꯤ ꯉꯁꯥ ꯑꯌꯨꯛꯀꯤ ꯏꯟꯁꯥꯡꯁꯨ ꯈꯔ ꯂꯩꯕ ꯁꯧꯒꯔꯤ ꯊꯣꯡꯕ ꯁꯧꯒꯔꯤ ꯊꯣꯡꯕꯗꯨ ꯇꯧꯔꯒ ꯆꯥꯔꯅꯤ ꯁꯤꯒꯤꯗꯤ ꯅꯪꯗꯤ ꯀꯔ ꯀꯃꯥꯏ ꯀꯩ ꯇꯧꯔꯤꯕꯃꯤꯅꯣ ꯍꯧꯖꯤꯛꯀꯥꯟ
ꯑ ꯑꯩ ꯁꯨꯝ ꯑꯩ ꯁꯨꯝ ꯀꯩꯅꯣꯗ ꯔꯨꯝꯗ ꯂꯩꯁꯤꯟꯕ ꯇꯜꯂꯦꯅ ꯃꯄꯥꯟꯗ ꯊꯣꯛꯂꯛꯑꯒ ꯁꯨꯝ ꯐꯝꯃꯝꯕꯅꯤ ꯇꯧꯔꯤꯁꯤ ꯅꯨꯡꯗꯥꯡ ꯋꯥꯏꯔꯝꯒꯤ ꯅꯨꯡꯁꯤꯠ ꯑꯁꯦꯡꯕ ꯈꯔ ꯆꯥꯒꯦꯅ ꯇꯧꯔꯒ ꯁꯨꯝ ꯉꯁꯥꯏ ꯀꯥꯏꯔꯦ ꯃꯅꯨꯡ ꯂꯩꯁꯤꯟꯕ ꯑꯗꯒꯤ ꯐꯣꯟ ꯂꯦꯞꯇꯣꯞꯁꯨ ꯌꯦꯡꯕ ꯌꯃꯤꯠꯁꯦ ꯅꯨꯡꯉꯥꯏꯇꯕ ꯑꯗꯨꯗꯤ ꯇꯧꯒꯦ ꯇꯧꯔꯤꯅꯤ ꯇꯧꯔꯤꯁꯦ ꯑꯗꯨꯏ ꯅꯪ ꯆꯥꯛꯇꯤ ꯅꯅꯨꯡ ꯅꯁꯥꯅ ꯊꯧꯖ ꯇꯥꯔꯦ ꯍꯣꯔꯦꯟ ꯅꯠꯇ꯭ꯔꯥ ꯀꯃꯥꯏꯅ ꯇꯧꯅꯤ
ꯆꯥꯛꯇꯣ ꯑꯩꯈꯣꯏ ꯃꯥꯅ ꯀꯩꯊꯦꯜꯗ ꯍꯜꯂꯛꯑꯒ ꯑꯃ ꯀꯥꯡꯉꯧ ꯉꯧꯁꯦꯅ ꯍꯥꯏꯕꯅꯦ ꯀꯥꯡꯉꯧ ꯄꯣꯠ ꯂꯩꯔꯛꯑꯅꯤ ꯑꯗꯨ ꯁꯦꯝꯃ ꯈꯣꯠꯂꯒ ꯍꯣꯔꯦꯟ ꯃꯁꯜꯂꯛꯑꯒ ꯊꯣꯡꯃꯤꯟꯅꯔꯅꯤ
ꯌꯥꯏ ꯌꯥꯏ ꯀꯥꯡꯍꯧ ꯆ ꯍꯧꯖꯤꯛꯇꯤ ꯍꯥꯏꯗꯤ ꯀꯥꯔꯣꯠꯀꯨꯝꯕ ꯈꯥꯃꯦꯟ ꯑꯗꯒꯤ ꯆꯨꯖꯥꯛ ꯑꯗꯒꯤ ꯑꯩꯈꯣꯏꯒꯤ ꯃꯔꯣꯏ ꯅꯥꯀꯨꯞꯄꯤ ꯑꯗꯨꯃꯥꯏꯅ ꯌꯥꯟꯁꯤꯟꯅꯔꯒ ꯃꯌꯥꯟ ꯃꯌꯥꯟ ꯀꯩꯅꯣ ꯆꯥꯕꯗꯣ ꯌꯥꯝ ꯍꯥꯎꯋꯦ ꯑꯩꯈꯣꯏꯒꯤ ꯍꯥꯏꯗꯤ ꯀꯥꯡꯉꯧ ꯆꯥꯕꯗ ꯌꯥꯝ ꯍꯥꯎꯕꯅꯦ
ꯍꯥꯏꯗꯤ ꯇꯟꯒ ꯀꯣꯠꯄꯗꯁꯨ ꯊꯥꯎ ꯑꯃ ꯌꯥꯎꯔꯒ ꯑꯗꯨꯃꯥꯏꯅ ꯀꯥꯡꯉꯧꯒꯨꯝꯕ ꯑꯃꯒ ꯆꯥꯔꯗꯤ ꯄꯛꯅꯩ ꯗꯅ
ꯍꯣꯏ ꯑꯗꯨꯒꯤ ꯀꯥꯡꯉꯧ ꯑꯣꯏꯅ ꯈꯥꯃꯦꯟ ꯑꯇꯣꯞꯄ ꯚꯤꯂꯦꯇ꯭ꯔꯤ ꯀꯩꯀꯩꯗꯤ ꯂꯩꯌꯦ ꯑꯗꯨꯗ ꯈꯥꯃꯦꯟꯗꯨ ꯂꯩꯇꯕ ꯑꯗꯨ ꯅꯥꯀꯨꯞꯄꯤꯁꯨ ꯂꯩ ꯑꯗꯣ ꯈꯥꯃꯦꯟꯗꯨ ꯂꯩꯔꯛꯑꯒ ꯍꯜꯂꯛꯑꯒ ꯁꯦꯝꯠꯃꯤꯟꯅꯔꯒ ꯉꯧꯔꯒ ꯉꯁꯤ ꯅꯣꯡꯃꯒꯤ ꯑꯗꯨꯃꯥꯏꯅ ꯆꯣꯔ ꯆꯥꯔꯅꯤ
ꯑꯣꯏ ꯅꯣꯡꯃꯅ ꯈꯔ ꯌꯥꯡꯅ ꯆꯥꯕ ꯅꯣꯡꯃꯅ ꯈꯔ ꯍꯦꯛ ꯂꯨꯝꯇꯛ ꯍꯥꯎꯇꯛ ꯆꯥꯕ ꯑꯗꯨꯃꯥꯏꯅ ꯇꯧꯔ ꯆꯥꯒꯗꯕꯅꯤ ꯇꯧꯔꯤꯁꯦ ꯑꯩꯗꯤ ꯅꯨꯡꯇꯤꯒꯤ ꯁꯨꯝ ꯑꯍꯥꯎꯕꯗꯣ ꯉꯥꯛꯇꯪ ꯆꯥꯁꯤꯜꯂꯛ ꯇꯥꯔꯒꯗꯤ ꯃꯍꯥꯎ ꯂꯩꯔꯛꯑꯣꯏꯕ ꯑꯍꯥꯎꯕꯗꯨꯁꯨ ꯍꯥꯎꯇꯕ ꯑꯣꯜꯂꯛꯀꯅꯤ ꯑꯗꯩ ꯍꯛꯆꯥꯡꯗꯁꯨ ꯐꯔꯣꯏ ꯑꯗꯨꯅ ꯑꯗꯨꯃꯥꯏꯅ ꯃꯈꯟ ꯃꯈꯟ ꯀꯥꯡꯉꯧꯒ ꯇꯟꯒ ꯑꯃꯨꯛ ꯆꯥ ꯑꯗꯒꯤ ꯊꯣꯡꯒ ꯑꯃꯨꯛ ꯆꯥ ꯑꯗꯨꯃꯥꯏꯅ ꯇꯧꯗꯣꯛꯑꯅꯤ ꯐꯩ ꯇꯧꯔꯤꯗ ꯑꯗꯨꯗ ꯅꯪ ꯅꯃꯥꯏꯗꯨꯕꯨ ꯅꯍꯥꯟ ꯀꯔꯤ ꯀꯔꯤ ꯇꯧꯏ ꯍꯥꯏꯗꯨꯕꯨ ꯅꯃꯥꯏꯗꯨꯕꯨ ꯀꯩꯁꯨ ꯆꯦꯛꯁꯤꯟ ꯈꯣꯠꯆꯤꯟ ꯇꯧꯗ꯭ꯔꯕ ꯀ ꯀꯩꯁꯨ
ꯃꯥꯏꯁꯤ ꯀꯩꯁꯨ ꯇꯧꯗ꯭ꯔꯦ ꯍꯥꯏꯗꯤ ꯑꯩꯗꯤ ꯍꯧꯖꯤꯛꯀꯥꯟ ꯑꯗꯨꯝ ꯍꯥꯏꯗꯤ ꯑꯥꯏꯁ ꯊꯣꯝꯕ ꯑꯥꯏꯁ ꯏꯁ ꯊꯣꯟꯕꯁꯦ ꯌꯥꯝ ꯅꯨꯡꯉꯥꯏꯕ ꯀꯥꯂꯦꯟ ꯊꯥꯗꯩꯗ ꯑꯌꯤꯡꯕꯗꯣ ꯏꯁꯤꯡ ꯍꯥꯏꯗꯤ ꯑꯩꯈꯣꯏ ꯐꯤꯜꯖꯔꯒꯤꯗꯨꯗ ꯍꯥꯞꯄꯦꯗꯅ ꯑꯗꯨꯒ ꯑꯥꯏꯁꯇꯨ ꯃꯥꯏꯗꯨ ꯇꯩꯕꯅꯦꯕ ꯑꯗꯣ ꯍꯌꯦꯡꯗꯒꯤꯗꯤ ꯆꯦꯡꯗꯣ ꯇꯛꯈꯥꯏꯔꯦꯗꯅꯪ ꯒ꯭ꯔꯥꯏꯟꯗꯔꯗ ꯑꯗꯨꯒ ꯇꯧꯔꯅꯤ ꯑꯗꯨꯅ ꯈꯔ ꯅꯨꯡꯉꯥꯏꯗꯧ ꯃꯥꯜꯂꯦ ꯃꯃꯥꯡꯗ ꯑꯗꯨꯃꯥꯏꯅ ꯆꯦꯡ ꯆꯈꯥꯏꯔꯒ ꯇꯩꯔ ꯇꯝꯕꯅꯦ ꯑꯣ ꯑꯃꯨꯛ ꯇꯩꯔꯨꯗ꯭ꯔꯕꯅ ꯍꯧꯖꯤꯛꯇꯣ ꯑꯩꯗꯣ ꯉꯔꯥꯡ ꯅꯍꯥꯟꯗꯒꯤ ꯑꯥꯏꯁꯇꯩ ꯀꯩꯅꯣ ꯇꯧꯔꯒ ꯑꯗꯨꯝ ꯀꯥꯎꯊꯣꯛ ꯂꯩꯔꯕ ꯉꯁꯤꯗꯤ ꯇꯩꯕꯅꯦ ꯑꯗꯣ ꯍꯌꯦꯡꯗꯩꯗꯤ ꯆꯦꯡꯗꯣ ꯇꯈꯥꯏꯔꯦꯗꯅ ꯑꯗꯨꯒ ꯃꯐꯣꯟꯗꯨ ꯇꯧꯔꯒ ꯏꯁꯤꯡ ꯈꯔ ꯌꯥꯜꯂꯒ ꯑꯗꯨꯃꯥꯏꯅ ꯇꯧꯔ ꯐꯤꯆꯔꯗ ꯊꯝꯃꯒ ꯇꯩꯔꯦ ꯑ
ꯍꯣꯏ ꯑꯩꯁꯨ ꯅꯉꯣꯟꯗ ꯑꯗꯨꯃꯥꯏꯅ ꯍꯥꯏꯒꯦ ꯇꯧꯔꯝꯃꯤꯅꯦ ꯍꯥꯏꯗꯤꯀꯣ ꯏꯁꯤꯡ ꯏꯆꯝꯅ ꯑꯗꯨꯃꯥꯏꯅ ꯁꯨꯝ ꯇꯧꯕꯗꯣ ꯑꯥꯏꯁ ꯈꯛꯇꯪ ꯇꯧꯔꯒ ꯍꯣꯏ ꯐꯕꯨꯗꯤ ꯐꯩ ꯑꯗꯨ ꯐ ꯇꯥꯔꯒꯁꯨ ꯀꯔꯤꯒꯨꯝꯕ ꯍꯥꯏꯗꯤ ꯑꯗꯨꯃꯥꯏꯅ ꯁꯤ ꯆꯦꯡꯒꯨꯝꯕ ꯑꯣꯏꯔꯣ ꯅꯠꯇ꯭ꯔꯒꯅ ꯀꯔꯤꯒꯨꯝꯕ ꯑꯃ ꯑꯣꯏꯔꯣ ꯍꯥꯞꯄꯒ ꯇꯧꯕ ꯇꯥꯔꯒꯗꯤ ꯍꯦꯟꯅ ꯐꯩꯗꯅ ꯑꯗꯨꯏꯗꯨꯅ ꯑꯗꯨꯃꯥꯏꯅ ꯇꯧꯋꯣꯅ ꯍꯥꯏꯒꯦꯅ ꯇꯧꯔꯝꯃꯤꯅꯤ ꯍꯥꯏꯗꯤ ꯆꯦꯡꯁꯤꯁꯨ ꯌꯥꯝꯅ ꯐꯕ ꯄꯣꯠ ꯑꯃꯅꯤꯗꯅ ꯃꯥꯏꯒꯤꯗꯃꯛ ꯃꯛꯇꯗꯤ ꯑꯩꯈꯣꯏꯒꯤ ꯑꯩꯈꯣꯏꯒꯤ ꯑꯁꯦꯡꯕ ꯑꯩꯈꯣꯏꯒꯤ ꯆꯦꯡꯗꯣ ꯀꯩ ꯍꯥꯏꯇꯥꯔꯦ ꯃꯣꯏ ꯃꯄꯥꯟ ꯂꯝꯗꯒꯤ ꯄꯨꯁꯤꯜꯂꯛꯄ ꯅꯠꯇꯕ ꯑꯩꯈꯣꯏ ꯌꯨꯝꯒꯤ ꯆꯦꯡ ꯅꯞꯅꯞ ꯂꯥꯎꯕ ꯑꯁꯦꯡꯕ ꯆꯦꯡꯗꯨ ꯈꯔ ꯒ꯭ꯔꯥꯏꯟꯗꯔꯗ ꯀꯣꯛ ꯇꯈꯥꯏꯕꯤꯔꯦꯗꯅ ꯇꯤꯡꯉꯒ ꯑꯗꯨꯗꯨꯒ ꯏꯁꯤꯡꯗꯨꯒ ꯈꯤꯇꯪ ꯅꯞ ꯅꯪꯂꯞꯅ ꯇꯧꯕ ꯈꯔ ꯆꯦꯡꯗꯨꯅ ꯈꯔ ꯅꯝꯂꯞꯅ ꯇꯧꯍꯟꯕ ꯍꯥꯏ ꯍꯥꯏꯗꯤ ꯑꯩꯈꯣꯏ ꯃꯥꯥꯏꯒꯤꯗꯃꯛꯇ ꯀꯥꯟꯅꯅꯉꯥꯏ ꯇꯧꯔꯣꯏꯅꯤꯅ ꯑꯗꯨꯃꯥꯏꯅ ꯇꯧꯔꯒ ꯊꯣꯃ ꯐꯔꯅꯤ ꯃꯥꯏꯁꯨ ꯌꯥꯝ ꯅꯥꯟꯊꯣꯛꯄꯅꯤ ꯑꯩ ꯇꯧꯔꯤꯁꯦ ꯃꯌꯥꯝꯅ ꯁꯣꯝꯗ ꯀꯣꯔꯤꯌꯥꯟ ꯏꯁꯀꯤꯟ ꯀꯤꯌꯥꯔꯒ ꯍꯥꯏꯗꯒ ꯇꯧꯅꯔꯤꯁꯦ ꯃꯣꯏ ꯔꯥꯏꯁ ꯋꯥꯇꯔ ꯔꯥꯏꯁ ꯋꯥꯇꯔꯒ ꯍꯥꯏꯅ ꯇꯧꯔꯤꯁꯦ ꯑꯗꯨꯃꯥꯏꯅ ꯆꯦꯡꯒꯤ ꯇꯧꯔꯒ ꯁꯦꯝ ꯃꯤ ꯉꯥꯛꯇꯅꯤ ꯃꯣꯏꯅ ꯀꯔꯤ ꯀꯔꯤ ꯈꯔ
ꯑꯇꯣꯞꯄ ꯍꯥꯞꯆꯤꯜꯂꯒ ꯃꯣꯏꯅ ꯃꯃꯜ ꯇꯥꯡ ꯇꯥꯡ ꯌꯣꯂꯅꯤ ꯐꯩ ꯇꯧꯒꯗꯕꯅꯤ ꯑꯗꯨꯃꯥꯏꯅ ꯌꯨꯝꯗ ꯁꯦꯝꯕ ꯈꯣꯠꯄꯁꯤꯁꯨ ꯈꯔ
ꯑꯗꯨ ꯅꯪꯅ ꯆꯦꯡ ꯇꯤꯡꯕ ꯍꯥꯏꯗꯣ ꯆꯦꯡꯗꯣ ꯆꯨꯝꯅꯒ ꯇꯤꯡꯗ꯭ꯔꯗꯤ ꯌꯥꯔꯣꯏꯗꯕ꯭ꯔꯣ ꯀꯃꯥꯏꯅ ꯇꯤꯡꯉꯒ ꯇꯧꯗꯣꯏꯅꯣ ꯑꯗꯨꯕꯨꯣ
ꯆꯦꯡꯗꯨ ꯆꯨꯝꯗ꯭ꯔꯁꯨ ꯌꯥꯔꯦ ꯆꯦꯡꯗꯨꯒꯤ ꯃꯆꯨꯝꯗꯨꯁꯨ ꯄꯨꯂꯞ ꯌꯥꯎꯍꯟꯒꯗꯕꯅꯤ ꯐꯅꯕ ꯑꯅ ꯇꯤꯡꯕꯒꯤ ꯍꯥꯏꯗꯤ ꯀꯩꯅꯣ ꯇꯧꯕ ꯆꯥ ꯀꯩꯁꯨ ꯑꯣꯏꯗꯦ
ꯅꯍꯥꯏꯁꯦ ꯆꯦꯡꯁꯨ ꯇꯤꯡꯉꯒꯗꯅ ꯇꯤꯡꯉꯒ ꯊꯝꯃ ꯂꯧꯈꯠꯂꯒ ꯇꯛꯎ ꯍꯥꯏꯔꯕ
ꯍꯣꯏ ꯍꯣꯏ ꯆꯦꯡ ꯆꯦꯡꯗꯨꯣ ꯊꯝꯃꯦꯗꯅ ꯂꯧꯈꯠꯂꯒ ꯂꯧꯈꯠꯂꯒ ꯄꯣꯞꯊꯣꯛꯂꯀꯥꯟꯗ ꯑꯗꯣ ꯑꯗꯨꯀꯥꯟꯅ ꯇꯤꯡꯉꯛꯑꯣꯕ ꯑꯗꯨ ꯀꯌꯥꯝ ꯀꯨꯏꯅ ꯇꯤꯡꯗꯣꯏꯅꯣ ꯈꯣꯠꯇꯣꯏꯅꯣ ꯍꯥꯏꯕꯗꯨꯁꯨ ꯑꯩꯗꯤ ꯁ ꯐꯖꯅꯗꯤ ꯈꯪꯗꯦ ꯕꯀꯣ ꯑꯗꯨꯅ ꯀꯩꯅꯣꯗ ꯍꯥꯏꯐꯦꯠ ꯌꯨꯇꯌꯨꯕꯇꯒꯦ ꯌꯦꯡꯉ ꯃꯌꯥꯝ ꯀꯃꯥꯏꯅ ꯁꯦꯝꯅꯒꯦ ꯍꯥꯏꯕꯗꯣ ꯍꯧꯖꯤꯛꯀꯥꯟꯗꯤ ꯌꯨꯇ꯭ꯌꯨꯕꯇ ꯐꯪꯗꯕ ꯑꯝꯇ ꯂꯩꯇ꯭ꯔꯕꯅꯤꯅ ꯇꯧꯔꯤꯁꯦ ꯂꯥꯏꯔꯤꯛ ꯄꯥꯕ ꯐꯥꯎꯕ ꯌꯨꯇ꯭ꯌꯨꯕꯇ ꯃꯤ ꯃꯈꯣꯏꯒꯤ ꯂꯥꯏꯚ ꯊꯥꯔꯒ ꯇꯥꯏꯃꯔ ꯊꯝꯃꯒ ꯂꯥꯏꯔꯤꯛ ꯄꯥꯅꯔꯦ ꯃꯌꯥꯝꯗ ꯑꯗꯨꯃꯥꯏꯅ ꯌꯨꯇ꯭ꯌꯨꯕꯇ ꯍꯥꯏꯐꯦꯠ ꯌꯦꯡꯒ ꯌꯧ ꯅꯪꯅ ꯌꯥꯝ ꯐꯖꯅ ꯇꯧꯅꯤꯡꯕ ꯑꯣꯏꯇꯥꯥꯔꯒꯗꯤ ꯍꯥꯏꯗꯤ ꯁꯣꯏꯗꯅꯕ ꯍꯥꯏꯇꯥꯔꯦ
ꯁꯪꯒꯣꯝ ꯇꯩꯕꯁꯨ ꯅꯨꯡꯉꯥꯏꯕꯅꯤ ꯃꯃꯥꯡ ꯁꯪꯒꯣꯝ ꯑꯐꯝꯝꯕꯗꯣ ꯐ꯭ꯔꯤꯖꯇ ꯊꯝꯃꯦꯗꯅ ꯑꯗꯨꯒ ꯇꯩꯕ ꯌꯥꯎꯕ ꯑꯗꯨ ꯁꯪꯒꯣꯝ ꯐꯝꯕꯗꯨꯗꯤ ꯍꯧꯖꯤꯛꯀꯥꯟꯗꯤ ꯁꯪꯒꯣꯝ ꯊꯛꯇ꯭ꯔꯦꯕꯀꯣ ꯑꯗꯨꯅ ꯁꯪꯒꯣꯝ ꯐꯝꯕꯗꯨꯣ ꯂꯩꯇ꯭ꯔꯦ ꯑꯗꯨꯅ ꯆꯦꯡ ꯍꯥꯏꯁꯤꯗꯤ ꯑꯗꯨꯝ ꯌꯨꯝꯗ ꯂꯩꯕ ꯄꯣꯠꯅꯤꯗꯅ ꯏꯂꯥꯏ ꯂꯥꯏꯅ ꯐꯪ ꯕ ꯄꯣꯠꯅꯤꯅ ꯆꯦꯡꯗꯣ ꯑꯣꯏꯅ ꯇꯧꯔꯒꯦ
ꯐꯣꯏ ꯐꯣꯏ ꯑꯗꯨꯃꯥꯏꯅ ꯑꯐꯪ ꯑꯐꯪꯕ ꯇꯧꯗꯣꯅꯦ ꯑꯗꯨꯒ ꯑꯩꯈꯣꯏ ꯃꯔꯛ ꯃꯔꯛꯇ ꯑꯩꯈꯣꯏꯒꯤ ꯑꯩꯈꯣꯏꯒꯤ ꯀꯩꯅꯣ ꯇꯧꯊꯣꯛ ꯊꯣꯛꯄꯒꯤ ꯇꯥꯏꯞꯇꯀꯣ ꯏꯁꯀ꯭ꯔꯞ ꯇꯧꯊꯣꯛꯄꯒꯤ ꯇꯥꯏꯞꯇ ꯑꯩꯈꯣꯏꯒꯤ ꯀꯩꯅꯣꯁꯤ ꯆꯤꯅꯤꯁꯤ ꯁꯤꯒ ꯀꯣꯐꯤꯁꯤ ꯁꯤꯁꯤꯒ ꯑꯩꯈꯣꯏꯒꯤ ꯈꯤꯇꯪ ꯊꯤꯠ ꯂꯦꯗꯅ ꯏꯁꯤꯡ ꯏꯁꯤꯡ ꯇꯨꯞꯇꯪ ꯍꯥꯞꯄꯒ ꯍꯥꯏꯗꯤ ꯃꯍꯤꯗꯨꯣ ꯈꯤꯇꯪ ꯁꯨꯝ ꯃꯥꯏꯗ ꯁꯨꯝ ꯅꯞꯁꯤꯟꯅꯕ ꯍꯥꯏꯇꯥꯔꯦ ꯑꯗꯨꯒ ꯂꯧꯊꯣꯛꯄꯁꯤꯁꯨ ꯑꯩꯈꯣꯏꯒꯤ ꯕ꯭ꯂꯦꯛ ꯍꯦꯠ ꯏꯁ꯭ꯀꯥꯏꯗ ꯂꯩꯕꯗꯣ ꯑꯩꯈꯣꯏ ꯃꯆꯥ ꯃꯆꯥ ꯆꯥꯛ ꯃꯆꯥ ꯃꯆꯥ ꯃꯔꯨꯝ ꯃꯔꯨꯝ ꯑꯃꯨꯕꯒ ꯑꯉꯧꯕ ꯂꯩꯕꯗꯣ ꯑꯗꯨꯨꯝꯕꯁꯤꯁꯨ ꯐꯕꯅꯤ ꯇꯧꯔꯤꯁꯦ ꯑꯗꯣ ꯑꯗꯨ ꯅꯪ ꯌꯥꯝ ꯀꯥꯍꯦꯟꯅ ꯇꯧꯔꯨꯅꯨꯗ ꯍꯥꯏꯗꯤ ꯍꯧꯖꯤꯛꯇꯤ ꯅꯣꯏꯗꯤ ꯃꯥꯏꯗꯣ ꯑꯉꯥꯡ ꯑꯣꯏꯕꯒꯤ ꯒꯤꯣꯊꯣꯛ ꯂꯥꯎꯔꯤꯕꯅꯤꯅ ꯃꯥꯏꯗꯣ ꯑꯗꯨꯝꯕ ꯌꯥꯝ ꯇꯧꯁꯤꯟ ꯇꯥꯔꯒꯗꯤ ꯍꯥꯏꯗꯤ ꯃꯣꯏꯁꯤ ꯆꯥꯡ ꯅꯥꯏꯅ ꯇꯧꯗ ꯇꯥꯔꯒꯗꯤ ꯑꯃꯨꯛ ꯅꯣꯡ ꯅꯤꯅꯤ ꯇꯧꯔꯒ ꯑꯗꯨꯃꯥꯏꯅ ꯇꯣꯛꯄꯅꯗꯤ ꯐ ꯠꯇꯦꯕ ꯍꯥꯏꯗꯤ ꯍꯞꯇꯥ ꯑꯃꯗ ꯑꯃꯨꯛꯇꯪ ꯇꯧꯕ ꯍꯧꯖꯤꯛꯀꯤ ꯏꯁꯀ꯭ꯔꯞ ꯇꯧꯕ ꯍꯥꯏꯁꯤꯗꯤ ꯍꯞꯇꯥ ꯑꯃꯗ ꯑꯃꯨꯛꯇꯪ ꯑꯗꯨꯃꯥꯏꯅ ꯇꯧꯕ ꯇꯧꯗꯣꯅꯦ ꯇꯧꯔꯤꯁꯦ ꯑꯗꯨ ꯅꯪꯒꯤ ꯏꯁꯀꯤꯟꯒꯤ ꯃꯈꯜꯁꯦ ꯀꯔꯝꯍꯥꯏꯅ ꯑꯣꯏꯒꯦ ꯍꯥꯏꯗꯤ ꯌꯥꯝꯅ ꯍꯨꯃꯥꯡ ꯊꯣꯛꯀꯟꯕ ꯑꯣꯏꯕ꯭ꯔꯥ ꯅꯠꯇ꯭ꯔꯒꯅ ꯗ꯭ꯔꯥꯏ ꯑꯣꯏꯕ ꯑꯣꯏꯕ꯭ꯔꯥ ꯅꯠꯇ꯭ꯔꯒꯅ ꯑꯅꯤꯃꯛ ꯌꯥ ꯖꯤꯟꯅꯕ ꯑꯣꯏꯕ꯭ꯔꯥ ꯀꯃꯥꯏꯅ ꯇꯧꯏ
ꯑꯩꯁ ꯑꯩꯁꯦ ꯑꯅꯤꯃꯛ ꯌꯥꯟꯁꯤꯟꯅꯩ ꯍꯥꯏꯔꯁꯨ ꯌꯥꯏ ꯅꯤꯡꯃꯒꯤ ꯌꯦꯟꯁꯤꯗꯦ ꯍꯥꯏ ꯇꯔ ꯍꯥꯏꯔꯁꯨ ꯌꯥꯏ ꯍꯥꯏꯗꯤꯅꯦ ꯑꯩꯁꯦ ꯍꯨꯃꯥꯡ ꯊꯣꯛꯣꯏꯕ ꯑꯩꯈꯣꯏ ꯑꯥꯗꯒ ꯌꯥꯝ ꯁꯥꯕꯅꯦ ꯍꯨꯃꯥꯡ ꯌꯥꯝ ꯏꯁꯥꯁꯦ ꯌꯥꯝ ꯑꯩꯗꯤ ꯏꯁꯥꯗ ꯆꯣꯠ ꯆꯣꯠ ꯂꯥꯎꯔꯄ ꯃꯥꯡ ꯊꯣꯛꯣꯛꯄꯗꯣ ꯑꯣꯏ ꯑꯗꯨꯅꯅꯦ ꯇꯨꯈꯣꯡꯁꯦ ꯂꯥꯎꯊꯣꯛꯑꯕ ꯑꯗꯨꯅ ꯕ꯭ꯂꯦꯛ ꯍꯦꯠꯁꯤ ꯂꯩꯔꯤꯕꯅꯦ ꯑꯩ ꯍꯥꯏꯗꯤ ꯅꯥꯇꯣꯟꯗ ꯀꯩꯗ ꯑꯃꯨꯛ ꯑꯃꯨꯕ ꯖꯦꯀꯦꯠꯁꯦ ꯂꯩ ꯑꯗꯨꯅ ꯑꯩꯁꯨ ꯍꯌꯦꯡ ꯉꯧꯃꯇꯪ ꯇꯧꯔ ꯌꯦꯡꯉꯦ ꯌꯨꯝꯗ ꯂꯩꯔꯤꯅꯦ ꯈꯔ ꯍꯥꯡꯉꯤꯀꯥꯟꯗꯀꯣ ꯏꯁꯀ꯭ꯔꯞ ꯅꯪꯅ ꯍꯥꯏꯕꯗꯣ ꯍꯥꯏꯗꯤ ꯑꯩꯁꯨ ꯈꯣꯡ ꯂꯥꯎꯋꯦꯕ
ꯇꯨꯀꯣꯡ ꯉꯥꯎꯕꯁꯤꯗꯤ ꯑꯩꯈꯣꯏꯒꯤ ꯑꯗꯨꯃꯥꯏꯅ ꯇꯣꯏꯅ ꯇꯣꯏꯅ ꯁꯦꯡꯗꯣꯛꯄꯤꯕ ꯊꯨꯍꯣꯡꯁꯨ ꯁꯦꯡꯗꯣꯛꯄꯤꯕ ꯑꯃ ꯗꯔꯀꯥꯔ ꯑꯣꯏꯗꯅ ꯍꯥꯏꯗꯤ ꯑꯩꯈꯣꯏꯒꯤ ꯇꯥꯔꯤꯕ ꯐꯦꯁ ꯋꯥꯁꯦ ꯁꯤꯈꯛꯇꯪꯅ ꯃꯣꯏꯒꯤ ꯑꯩꯈꯣꯏꯒꯤ ꯁꯟꯁꯀ꯭ꯔꯤꯟ ꯇꯩꯕ ꯃꯇꯝꯗ ꯑꯩꯈꯣꯏꯒꯤ ꯊꯥꯎꯒꯤ ꯁꯔꯨꯛ ꯌꯥꯎꯕꯁꯤ ꯇꯧꯔꯤꯕ ꯐꯦꯁꯋꯥꯁꯁꯤ ꯀꯛꯇꯅꯅ ꯀꯣꯛꯄ ꯉꯝꯗꯦ ꯍꯥꯏꯕꯅꯦꯕꯀꯣ ꯑꯗꯨꯅ ꯀꯔꯤꯒꯨꯝꯕ ꯃꯥꯏ ꯇꯥ ꯇꯥꯔꯒꯁꯨ ꯏꯁꯤꯡ ꯂꯨꯝꯕꯨ ꯂꯨꯝꯕꯨ ꯁꯥꯕꯁꯦ ꯁꯤꯅ ꯍꯥꯟꯅ ꯇꯥꯕ ꯍꯥꯏꯗꯤ ꯑꯩꯈꯣꯏ ꯂꯨꯍꯣꯡꯕꯒꯨꯝꯕ ꯆꯠꯂꯨꯕꯒꯤ ꯌꯥꯝ ꯀꯦꯕ ꯂꯩꯗꯅ ꯑꯗꯨꯝꯕ ꯀꯥꯟꯗꯗꯤ ꯃꯥꯏꯁꯦ ꯍꯥꯟꯅ ꯑꯩꯈꯣꯏꯒꯤ ꯑꯇꯣꯞꯄ ꯂꯣꯁꯟꯅ ꯂꯧꯊꯣꯛꯅꯕꯅꯤ ꯈꯪꯗꯦ ꯅꯠꯇ꯭ꯔꯒꯅ ꯒꯥꯔꯅꯤꯌꯥꯔꯒꯤ ꯑꯃ ꯍꯤ ꯑꯃ ꯂꯩꯕꯗꯣ ꯈꯪꯕ꯭ꯔꯥ ꯄꯤꯡ ꯃꯆꯨꯒꯤꯗꯣ ꯑꯗꯨꯏꯗꯨꯗꯨꯅꯒꯁꯨ ꯂꯧꯊꯣꯛꯅꯔꯒ ꯇꯧꯕꯅꯤ ꯒ꯭ꯌꯥꯟ ꯇꯥꯔꯤꯕ꯭ꯔꯣ ꯅꯪ ꯑꯣꯏꯅꯤ ꯍꯥꯏꯁꯦ
ꯇꯥꯏꯌꯦ ꯇꯥꯏꯌꯦ ꯑꯩꯁꯨ ꯌꯦꯡꯉꯤꯅꯦ ꯑꯩꯁꯨ ꯀꯩꯀꯩ ꯇꯧꯕ ꯌꯥꯕ ꯂꯩꯒꯦ ꯈꯣꯠꯀꯦ ꯑꯗꯣ
ꯑꯗꯨ ꯍꯣꯏ ꯃꯥꯏꯁꯤꯁꯨ ꯃꯄꯥꯟ ꯈꯣꯡꯗ ꯈꯛꯇꯪ ꯇꯩꯔꯒꯁꯨ ꯀꯩꯅꯣ ꯇꯧꯗꯦ ꯐꯕꯅꯠꯇꯦ ꯑꯗꯨꯅ ꯑ ꯑꯐꯕ ꯆꯤꯟꯖꯥꯛꯁꯨ ꯆꯥꯗꯣꯏꯅꯤ ꯑꯌꯨꯛꯇꯤ ꯀꯩ ꯀꯩ ꯆꯥꯏꯅꯣ ꯑꯌꯨꯛ ꯍꯧꯔꯛꯄꯒꯤ ꯑꯣꯏꯅ ꯅꯠꯇ꯭ꯔꯒ ꯅꯠꯇ꯭ꯔꯒ ꯆꯥꯛ ꯗꯥꯏꯔꯦꯛ ꯆꯥꯔꯕ꯭ꯔꯥ
ꯀꯩ ꯍꯥꯏꯅꯣ ꯑꯩ ꯆꯥꯍꯧꯗ꯭ꯔꯦ
ꯑꯣ ꯑꯣ ꯑꯩꯈꯣꯏꯒꯤ ꯃꯥꯏꯒꯤ ꯋꯥꯔꯤꯁꯤꯕꯨ ꯍꯥꯏꯕ ꯆꯥ ꯃꯄꯥꯟ ꯊꯣꯡꯗ ꯇꯩꯕꯈꯛ ꯈꯛꯇꯅꯁꯨ ꯌꯥꯗꯦꯗꯅ ꯁꯤ ꯃꯅꯨꯡꯗ ꯐꯍꯟꯕ ꯑꯝꯇ ꯗꯔꯀꯥꯔ ꯑꯣꯏꯗꯅ ꯑꯐꯕ ꯆꯤꯟꯖꯥꯛ ꯆꯥꯔꯒ ꯑꯗꯨꯅ ꯑꯌꯨꯛꯁꯤꯗꯤ ꯕ꯭ꯔꯦꯛꯐꯥꯁ ꯀꯩꯀꯩ ꯐꯖꯅ ꯆꯥꯔꯤꯕ꯭ꯔꯥ ꯅꯠꯇ꯭ꯔꯒꯅ ꯌꯥꯍꯧꯔꯛꯄꯒ ꯑꯗꯨꯝ ꯆꯥꯛꯁꯦ ꯑꯩꯈꯣꯏꯗꯤ ꯉꯟꯅ ꯉꯟꯅ ꯆꯥꯅꯩꯗꯅ ꯑꯩꯈꯣꯏꯔꯣꯝꯗꯗꯤ ꯑꯗꯨ ꯆꯥꯛꯁꯦ ꯑꯗꯨꯝ ꯉꯟꯅ ꯉꯟꯅ ꯆꯥꯏ
ꯐ ꯍꯥꯏꯁꯤꯁꯤ ꯆꯥꯕ ꯅꯪꯗ꯭ꯔꯦꯗ ꯍꯥꯏꯗꯤ ꯍꯧꯖꯤꯛꯀꯥꯟꯒꯤ ꯍꯧꯁꯤ ꯈꯔ ꯊꯦꯡꯉꯦꯕꯀꯣ ꯑꯗꯨꯅ ꯑꯗꯨꯝ ꯌꯥꯎꯧꯔꯛꯄꯒ ꯆꯥꯛ ꯂꯣꯏꯔꯝꯃꯦ ꯑꯗꯨꯅ ꯍꯥꯏꯗꯤ ꯆꯥꯕ ꯅꯨꯃꯤꯠꯁꯨ ꯌꯥꯎꯋꯦ ꯍꯥꯏꯗꯤ ꯂꯐꯣꯏꯒꯨꯝꯕ ꯁꯦꯝꯦꯡꯒꯨꯝꯕ ꯂꯩꯔꯝꯃꯗꯤ ꯑꯗꯨꯝ ꯈꯔ ꯆꯥꯕꯁꯨ ꯌꯥꯎꯋꯦ ꯕꯤꯁꯀꯨꯠ ꯇꯧꯔꯒ ꯑꯗꯨꯒ ꯀꯥ ꯍꯦꯟꯅ ꯍꯥꯏꯗꯤ ꯆꯥꯗ꯭ꯔꯦ ꯕꯕꯥꯥꯁꯦ ꯑꯌꯥꯝꯕꯗꯤ ꯍꯥꯏꯗꯤ ꯏꯁꯤꯡꯅ ꯁꯥꯕꯒ ꯇꯧꯔꯒ ꯂꯨꯝꯃꯨ ꯂꯨꯝꯃ ꯁꯥꯕꯗꯤ ꯑꯌꯨꯛ ꯈꯨꯗꯤꯡꯒꯤꯗ ꯑꯗꯨ ꯁꯥꯏꯑꯦꯕ ꯏꯁꯦ ꯑꯌꯥꯝꯕꯅꯤ ꯑꯗꯨꯒ ꯐꯥꯔꯁꯇꯤ ꯍꯥꯏꯗꯤ ꯀꯩꯁꯨ ꯆꯥꯗ꯭ꯔꯦ ꯍꯥꯏꯕꯒꯨꯝꯕꯅꯤꯗ ꯍꯥꯏꯗꯤ ꯀꯕꯨꯣ ꯀꯨꯝꯃꯜꯦ ꯃꯅ ꯀꯕꯨꯣꯛ ꯀꯨꯝꯃ ꯆꯥꯔꯦ ꯑꯗꯨꯃꯥꯏꯅ ꯑꯣꯏꯅ ꯆꯥꯏꯌꯦ ꯑꯩꯒꯤ ꯍꯧꯖꯤꯛꯀꯥꯟꯁꯦ
ꯑꯣꯏ ꯑꯗꯨꯕꯨꯗꯤ ꯌꯥꯏ ꯀꯩꯁꯨ ꯀꯥꯏꯗꯦ ꯏꯁꯤꯡꯗꯨꯗꯤ ꯊꯛꯀꯗꯕꯅꯤ ꯏꯁꯤꯡ ꯂꯨꯝꯕꯨ ꯂꯨꯝꯕꯨ ꯁꯥꯕꯗꯣ ꯑꯗꯨꯝ ꯊꯛꯀꯗꯕꯅꯤ ꯑꯗꯨꯒ ꯏꯁꯤꯡꯁꯨ ꯊꯛꯄ ꯃꯇꯝꯗ ꯐꯝꯃꯒ ꯊꯛꯄ ꯍꯧꯒꯠꯇꯕꯤꯗ ꯊꯛꯄ ꯅꯠꯇꯕ ꯐꯕ ꯂꯦꯞꯄꯒ ꯊꯛꯄ ꯃꯇꯝꯗ ꯂꯦꯞꯄꯒ ꯊꯛꯄ ꯑꯣꯏꯇꯥꯔꯒꯗꯤ ꯑꯩꯈꯣꯏ ꯏꯁꯤꯡꯁꯤ ꯑꯩꯈꯣꯏꯒꯤ ꯑꯩꯈꯣꯏꯒꯤ ꯃꯄꯥꯟ ꯊꯣꯛꯄꯗ ꯑꯣꯏꯅ ꯂꯣꯏꯅ ꯆꯠꯂꯦ ꯍꯥꯏꯌꯦꯕ ꯑꯗꯨ ꯏꯁꯥꯗ ꯌꯥꯝꯅ ꯀꯥꯟꯅꯍꯧꯗꯕꯤꯗ ꯑꯗꯨꯏꯗꯨꯅ ꯏꯁꯤꯡꯁꯤ ꯊꯛꯄ ꯃꯇꯝꯗ ꯐꯝꯃꯒ ꯐꯖꯅ ꯒ꯭ꯌꯥꯟ ꯇꯥꯅ ꯊꯛꯀꯗꯕꯅꯦꯕ ꯑꯩꯈꯣꯏ ꯊꯛꯏꯕ ꯏꯁꯤꯡꯁꯤꯒꯤ ꯀꯥꯟꯅ ꯁꯥꯟꯅꯕꯁꯤ ꯍꯛꯆꯥꯡꯁꯤꯗ ꯁꯤꯟꯕ ꯊꯨꯡꯅ ꯄꯨꯜꯂꯞ ꯏꯁꯥꯒꯤ ꯂꯩꯔꯤꯕ ꯀꯌꯥꯠ ꯃꯈꯩꯁꯤꯗ ꯐꯪꯅꯕ
ꯑꯗꯨꯗꯨꯅ ꯑꯌꯨꯛ ꯌꯥꯍꯕꯁꯤꯗꯤ ꯏꯁꯤꯡ ꯁꯨꯡꯁꯣꯏ ꯁꯣꯏꯗꯅ ꯊꯛꯄꯤꯒꯗꯕꯅꯤ ꯃꯆꯤ ꯆꯥꯛꯈꯥꯎꯒꯤꯁꯨ ꯌꯥꯝꯅ ꯑꯐꯕ ꯑꯣꯏꯕꯅꯤ ꯑꯗꯨꯒ ꯏꯁꯤꯡ ꯊꯛꯄꯒꯤ ꯌꯥꯝꯅ ꯃꯥꯡꯖꯕ ꯀꯩꯁꯨ ꯂꯩꯇꯦ ꯍꯥꯏꯗꯤ ꯑꯩꯈꯣꯏꯒꯤ ꯃꯥꯒꯤ ꯏꯁꯤꯡꯐꯥꯎ ꯍꯦꯟꯃꯟꯅ ꯃꯥꯒꯤ ꯊꯛ ꯇꯥꯔꯒꯗꯤ ꯑꯩꯈꯣꯏ ꯀꯤꯠꯅꯤꯗ ꯁꯣꯛꯂꯛꯀꯅꯤ ꯈꯣꯠꯂꯛꯀꯅꯤꯕꯨꯗꯤ ꯍꯥꯏꯅꯩ ꯀꯣ ꯑꯗꯨ ꯑꯣꯏꯕ ꯇꯥꯔꯒꯁꯨ ꯑꯩꯈꯣꯏꯒꯤ ꯑꯌꯨꯛ ꯌꯥ ꯍꯧꯥꯎꯔꯛꯄꯁꯤꯗꯤ ꯏꯁꯤꯡ ꯁꯨꯡꯁꯣꯏ ꯊꯣꯏꯗꯕꯤꯗꯦ ꯅꯣꯡꯃꯗ ꯂꯤꯇꯔ ꯑꯍꯨꯝ ꯑꯍꯨꯝꯗꯤ ꯁꯛꯀꯗꯕꯅꯤ ꯏꯁꯥꯅ ꯉꯝꯕꯒꯤ ꯆꯥꯡꯗ ꯀꯥꯂꯦꯟ ꯊꯥ ꯑꯣꯏꯔꯗꯤ ꯍꯦꯟꯅ ꯑꯃꯨꯛ ꯊꯛꯄꯤꯕ ꯏꯁꯤꯡꯁꯦ ꯏꯁꯤꯡꯁꯤꯒꯤ ꯊꯛꯄꯁꯤꯒꯤ ꯀꯥꯟꯅꯕꯁꯤ ꯑꯗꯨꯛꯀꯤ ꯃꯇꯤꯛ ꯌꯥꯝꯅ ꯂꯩꯈ꯭ꯔꯦ ꯍꯥꯏꯕ ꯑꯩꯈꯣꯏꯅ ꯍꯥꯏꯕ ꯑ ꯉꯝꯕ ꯆꯥꯡꯕꯗꯒꯤ ꯍꯦꯟꯅ ꯑꯗꯨꯅ ꯏꯁꯤꯡꯁꯤ ꯊꯛꯀꯗꯕꯅꯤ ꯑꯐꯕ ꯑꯣꯏꯍꯟꯒꯗꯕꯅꯤ ꯏꯁꯥꯁꯦ ꯑꯗꯨꯏꯗꯨ ꯃꯅꯨꯡꯁꯤ ꯐ ꯇꯥꯔꯒꯗꯤ ꯃꯄꯥꯟꯗꯁꯨ ꯑꯗꯨꯝ ꯃꯁꯥ ꯃꯊꯟꯇ ꯐꯖꯔꯛꯀꯗꯕꯅꯤ ꯑꯗꯨꯒ ꯏꯁꯤꯡ ꯈꯛꯇ ꯊꯛꯄ ꯇꯣꯛꯑꯒ ꯑꯩꯈꯣꯏꯗꯤ ꯆꯝꯇꯛ ꯇꯧꯔ ꯍꯩꯅꯗꯦ ꯍꯥꯏꯇꯥꯔꯒꯁꯨ ꯆꯝꯄ꯭ꯔꯥ ꯈꯔ ꯁꯨꯝꯃꯒ ꯑꯩꯣꯏꯒꯤ ꯈꯔ ꯇꯧꯔꯒ ꯑꯗꯨꯃꯥꯏꯅ ꯊꯛꯑꯁꯨ ꯌꯥꯏ ꯀꯩꯁꯨ ꯀꯥꯏꯗꯦ ꯇꯥꯔꯤꯕ꯭ꯔꯣ
ꯇꯥꯏꯌꯦ ꯇꯥꯏꯌꯦ ꯍꯥꯏꯗꯤ ꯍꯨꯃꯥꯡ ꯊꯣꯛꯄꯅꯤꯅ ꯍꯥꯏꯗꯤ ꯆꯨꯝ ꯏꯁꯤꯡ ꯍꯥꯏꯗꯤ ꯏꯁꯤꯡ ꯊꯛꯄ ꯋꯥꯗ꯭ꯔꯗꯤ ꯌꯦ ꯍꯥꯏꯗꯤ ꯁꯥꯥ ꯐꯠꯇꯦꯗꯅ ꯍꯨꯃꯥꯡ ꯑꯩꯁꯨꯦ ꯍꯨꯃꯥꯡ ꯌꯥꯝ ꯊꯣꯛꯑꯦ ꯑꯗꯨꯅ ꯏꯁꯤꯡꯁꯦ ꯍꯥꯏꯗꯤ ꯊꯛꯄꯨꯗꯤ ꯊꯛꯏꯃꯦ ꯑꯗꯨꯑꯣꯏꯁꯨ ꯏꯁꯤꯡ ꯍꯥꯏꯗꯤ ꯅꯤꯡꯁꯤꯡꯉꯀꯥꯟꯗ ꯊꯛꯄ ꯑꯗꯨꯅꯤꯗ ꯑꯩꯅ ꯇꯧꯔꯤꯁꯦ ꯁꯨ ꯀ ꯁꯁꯨ ꯍꯦꯟꯅ ꯏꯁꯤꯡ ꯊꯛꯄ ꯍꯥꯏꯔꯒ ꯀꯥ ꯍꯦꯟꯅ ꯊꯛꯄꯗꯣ ꯑꯣꯏꯗꯦꯕ ꯑꯩꯁꯦ
ꯃꯥꯅꯦ ꯃꯥꯅꯦ ꯇꯧꯒꯗꯕꯅꯤ ꯍꯥꯏꯗꯤ ꯏꯁꯤꯡ ꯏꯁꯤꯡꯁꯤꯅ ꯈꯨꯗꯤꯡꯃꯛꯀꯤ ꯑꯐꯕ ꯍꯧꯔꯛꯐꯝ ꯍꯥꯏꯗꯨꯅꯤ ꯑꯣꯏꯔꯤꯁꯦ ꯑꯗꯨꯒ ꯏꯁꯤꯡꯁꯤ ꯁꯤꯖꯤꯟꯅꯕ ꯃꯇꯝ ꯃꯇꯝꯗꯁꯨ ꯑꯩꯈꯣꯏꯅ ꯂꯤꯛꯅ ꯂꯤꯛꯅ ꯁꯤꯖꯤꯟꯅꯒꯗꯕꯅꯤ ꯆꯉꯝ ꯆꯉꯥꯝ ꯁꯤꯖꯤꯟꯅꯕꯁꯨ ꯌꯥꯗꯦ ꯇꯧꯔꯤꯁꯦ ꯑꯗꯣ
ꯅꯪ ꯊꯕꯛ ꯂꯥꯛꯑꯔꯣ ꯅꯠꯇ꯭ꯔꯒꯅ ꯀꯔꯤ ꯇꯧꯔꯤ ꯏꯥꯛꯀꯤ ꯃꯇꯝ ꯋꯥꯠꯂꯤꯕꯒꯤ ꯉꯍꯥꯛꯇꯪ ꯁꯨꯝ ꯂꯩꯈꯤꯗꯣꯏꯔꯥ
ꯑꯩꯁꯦ ꯆꯥꯛ ꯊꯣꯡꯉꯨꯔꯗꯕꯅꯦ ꯑꯗꯨꯒ ꯆꯥꯛ ꯆꯥꯁꯦ ꯊꯣꯡꯗꯣꯛꯎꯔꯒꯦ ꯉꯜꯂꯤ ꯀꯥꯟ ꯍꯥꯏꯗꯦ ꯍꯧꯖꯤꯛꯀꯥꯟꯁꯦ ꯃꯩꯁꯤꯡꯁꯤ ꯐꯠꯇꯦꯕ ꯑꯗꯨꯅ ꯆꯥꯛꯁꯦ ꯃꯩ ꯂꯥꯛꯏꯀꯥꯟꯗ ꯊꯣꯡꯗꯣꯛꯎꯏꯒꯦ꯫
ꯆꯨꯝꯃꯤ ꯆꯨꯝꯃꯤ ꯃꯩꯖꯤ__ ꯀꯩꯅꯣꯝ ꯅꯨꯡꯉꯥꯏꯇꯦ ꯍꯧꯖꯤꯛꯀꯥꯟꯁꯦ ꯐꯨꯠ ꯄꯥꯠ ꯄꯨꯨꯠ ꯄꯥꯠ ꯌꯥꯝ ꯇꯧꯋꯦ ꯐꯔꯦ ꯐꯔꯦ ꯑꯗꯨꯗꯤ ꯆꯥꯛꯇꯣ ꯊꯣꯡꯗꯣꯛꯎꯔꯣ ꯀꯣꯟꯅ ꯑꯃꯨꯛ ꯁꯥꯟꯅꯔꯁꯤꯀꯣ